ꯍꯜꯂꯣ ꯀꯩ
ꯎꯝ ꯅꯨꯡꯉꯥꯏꯔꯤꯕ ꯏꯌꯥꯝꯕ
ꯅꯨꯡꯉꯥꯏꯔꯤꯌꯦ ꯀꯃꯥꯏꯅ ꯇꯧꯔꯤꯒ‌ꯦ ꯅꯪꯕꯨ
ꯎꯝ ꯅꯨꯡꯉꯥꯏꯔꯦ ꯏꯌꯥꯝꯕ ꯐꯣꯟ ꯇꯧꯔꯛꯇꯅ ꯇꯧꯔꯛꯄꯁꯤꯕꯨ ꯀꯅꯣꯝ ꯂꯩ ꯂꯩꯃꯥꯟꯂꯤꯗ ꯑ ꯏꯌꯥꯝꯕ
ꯑꯁ ꯂꯩꯌꯦ ꯅꯪ ꯀꯩꯅꯣꯝ ꯍꯥꯏꯒꯦ ꯇꯧꯅꯤꯅꯦ ꯑꯩꯈꯣꯏ ꯍꯟꯗꯛꯁꯦ ꯎꯝ ꯅꯨꯡꯁꯥꯅꯒ ꯁꯥꯒꯠꯂꯛꯄꯅꯦ ꯀ ꯁꯃꯔꯒ ꯌꯧꯁꯤꯜꯂꯛꯄ ꯍꯣꯏ ꯄꯥꯔꯇꯤ ꯁꯨꯔꯛꯄꯒ ꯀꯣꯏꯕ ꯆꯠꯇ‌ꯧꯔꯤꯌ‌ꯦ ꯅꯪꯗ ꯅꯪ ꯌꯥꯎꯔ‌ꯣꯏꯗ‌‍꯭‍ꯔ‌ꯣ ꯑꯪ ꯍꯧꯔꯛꯏꯅꯦ ꯅꯍꯃꯨꯛꯁꯨ ꯍꯧꯔꯝꯗꯦ ꯈꯣꯠꯀꯦ ꯍꯥꯏꯗꯅ
ꯑ ꯌꯥꯝꯕ ꯌꯥꯏꯌꯦ ꯀꯔꯝ ꯀꯥꯟꯅ ꯇꯧꯁꯦ ꯍꯥꯏꯅꯣ ꯑꯩꯈꯣꯏꯁꯨ ꯑꯩꯁꯨ ꯄꯥꯝ‌‌ ꯄꯥꯝꯗꯅ ꯂꯩꯔꯤꯅꯦ ꯍꯥꯏꯗꯤ ꯀꯣꯏꯕ ꯆꯠꯁꯤꯗꯤ ꯈꯔ ꯌꯥꯏ ꯀꯩꯅꯣ ꯌꯥꯝ ꯑꯩꯈꯣꯏ ꯃꯤ ꯈꯔ ꯌꯥꯝꯃ ꯈꯣꯠꯂꯀꯣ
ꯑꯗꯨꯅꯤ ꯀꯌꯥ ꯑꯃ ꯇꯧꯖ‌ꯦ ꯑꯗꯨ ꯇꯧꯐꯝꯁꯦ ꯀꯥꯏ ꯇꯧꯁꯤꯒꯦ ꯍꯧꯖꯤꯛꯇꯤ ꯏꯟꯔꯥꯡ ꯂꯩꯕꯅꯤꯅ ꯆꯤꯡꯒꯨꯝꯕ ꯑꯗꯒꯤ ꯆꯠꯄ ꯈꯣꯠꯄꯁꯦ ꯌꯥꯗꯕ ꯃꯐꯝ ꯃꯌꯥꯝ ꯂꯩꯔꯦ ꯑꯊꯤꯡꯕꯁꯦ
ꯑꯥ
ꯑꯗꯩꯗꯤ ꯆꯤꯡꯒꯨꯝꯕ ꯃꯐꯝ ꯁꯤꯡꯒ ꯈꯔ ꯂꯩꯕ ꯃꯐꯝꯗ ꯇꯧꯅꯤꯡꯕꯅꯦ ꯑꯗꯨ ꯌꯥꯔꯣꯏꯗꯕꯅꯤꯅ ꯍꯧꯖꯤꯛꯁꯤꯗꯤ ꯄꯥꯠꯃꯌꯥꯏꯒꯨꯝꯕ ꯍ‌ꯣꯝꯏꯁꯇ‌ꯦꯒꯨꯝꯕꯃꯗ ꯍꯧꯖꯤꯛ ꯃꯌꯥꯝꯁꯨ ꯇꯧꯅꯩ ꯆꯠꯅꯔꯤꯗꯅ
ꯌꯥꯏ ꯌꯥꯏꯔꯤ ꯔꯤꯁꯣꯔꯠꯀꯨꯝꯕꯗꯝ ꯐꯟ ꯇꯧꯈꯣꯀꫭ ꯏꯌꯥꯝꯕ
ꯑꯗꯨꯗ ꯆꯤꯡ ꯂꯩꯇ꯭ꯔꯒꯅ ꯔꯤꯖꯣꯔꯠ ꯑꯣꯏꯔꯁꯨ ꯌꯥꯏ ꯍꯧꯖꯤꯛ ꯑꯅꯧꯕ ꯍꯥꯡꯕ ꯃꯐꯝ ꯔꯤꯖꯣꯔꯠ ꯑꯅꯧꯕ ꯃꯌꯥꯝ ꯂꯩꯅꯦ ꯁꯉꯥꯏ ꯔꯤꯖꯣꯔꯠ ꯄꯣ ꯍꯥꯏꯔꯁꯨ ꯕꯝꯕꯨ ꯔꯤꯖꫭꯔꯠꯄꯨ ꯍꯥꯏꯔꯁꯨ ꯑꯗꯨ ꯆꯠꯂ
ꯎꯝ ꯑꯩꯈꯣꯏ ꯃꯤ ꯀꯌꯥꯃꯨꯛ ꯄꯨꯟꯁꯦ ꯍꯥꯏꯅꯣ ꯏꯌꯥꯝꯕ ꯍꯥꯏꯗꯤ ꯑꯩ ꯏꯌꯥꯝꯕꯒꯤ ꯄꯥꯔꯇꯤꯗ ꯑꯗꯨꯝ ꯄꯨꯟꯖꯔꯣ ꯅꯠꯇ꯭ꯔꯒ ꯈꯔ ꯋꯥꯠ ꯈꯣꯠꯇꯧꯗꯔꯣ ꯑꯍꯦꯟꯕ ꯄꯥꯔꯇꯤ ꯌꯥꯎꯗ꯭ꯔꯔꯣ ꯏꯌꯥꯝꯕꯩ
ꯅꯪ ꯈꯪꯕ ꯉꯥꯛꯇꯅꯤꯗ ꯑꯩꯈꯣꯏ ꯍꯥꯟꯅ ꯑꯩꯈꯣꯏ ꯄꯨꯂꯞ ꯂꯩꯃꯤꯟꯅꯔꯝꯕ ꯄꯥꯔꯇꯤ ꯍꯥꯏꯇꯥꯔꯦ ꯑꯩꯈꯣꯏ ꯇꯔꯦꯠ ꯗꯤ ꯋꯥꯔꯤ ꯁꯥꯟꯅꯔꯕꯅꯦ ꯃꯣꯏꯁꯨ ꯑꯗꯨꯝ ꯇꯧꯖꯦ ꯍꯥꯏ ꯅꯪ ꯅꯤꯄꯥꯟꯃꯨꯛ ꯁꯨꯗꯨꯗꯤ ꯅꯪꯈꯛ ꯑꯩꯈꯣꯏ ꯇꯔꯦꯠ ꯇꯔꯥꯃꯨꯛꯇꯤ ꯍꯣꯟꯅꯤꯡꯕ ꯑꯩꯅ ꯍꯥꯏꯗꯤ ꯄꯩꯁꯥꯒ ꯅꯨꯡꯁꯥ ꯈꯥꯏꯒꯠꯄꯗꯣ ꯆꯥꯕ ꯊꯛ
ꯑꯩꯈꯣꯏ ꯌꯥꯝ ꯃꯈꯩ ꯐꯩ ꯌꯥꯝ ꯑꯗꯣ ꯑꯩꯈꯣꯏ ꯌꯥꯎꯗꯕ ꯄ ꯄꯥꯔꯇꯤꯉꯩꯖꯨ ꯏꯌꯥꯝꯕ ꯋꯥꯆꯞ ꯒ꯭ꯔꯨꯞ ꯑꯃ ꯁꯦꯝꯃꯒ ꯐꯖꯅ ꯅꯨꯃꯤꯠ ꯑꯃ ꯂꯦꯞꯅꯔ ꯐꯖꯅ ꯇꯧꯕ ꯈꯣꯠꯄ ꯄ ꯌꯥ ꯑꯗꯨꯃꯥꯏꯅ ꯑꯣꯏꯅ ꯇꯧꯖꯔꯣ ꯏꯌꯥꯝꯕ
ꯌꯥꯏꯌꯦ ꯒꯣꯆꯞ ꯒ꯭ꯔꯨꯞ ꯑꯃꯇ ꯁꯦꯝꯗꯣꯏꯅꯦ ꯅꯪꯁꯨ ꯌꯥꯎꯗꯕꯗꯤ ꯅꯪ ꯑꯦꯠ ꯇꯧꯁꯤꯜꯂꯛꯑꯅꯤ ꯍꯥꯟꯅꯒꯤꯒ ꯑꯃꯕꯨ ꯁꯥꯥꯅꯈꯤꯕ ꯌꯥꯎ ꯀꯥꯡꯕꯨꯗꯨꯕꯨꯗꯤ ꯂꯩꯔꯕꯅꯦ ꯅꯪꯁꯨ ꯑꯦꯠ
ꯎꯝ ꯑꯧ ꯑꯧ ꯑꯩꯈꯣꯏ ꯑꯩꯈꯣꯏ ꯍꯥꯟꯅ ꯂꯩꯃꯤꯟꯅꯔꯝꯕ ꯏꯃꯥꯟꯅꯕꯁꯤꯡꯗꯨꯁꯨ ꯍꯪꯉꯨꯔꯣ ꯏꯌꯥꯝꯕ ꯀꯃꯥꯏꯅ ꯇꯧꯋꫭꯒꯦ ꯏꯌꯥꯝꯕ
ꯅꯪꯅ ꯑꯈꯪꯕ ꯀꯥꯡꯕꯨ ꯅꯪ ꯇꯧꯕ ꯌꯥꯕ ꯀꯥꯡꯕꯨꯗꯤ ꯇꯧꯁꯤꯜꯂꯒ ꯑꯗꯨꯝ ꯍꯪꯖꯤꯜꯂꯣ ꯃꯣꯏꯁꯨ ꯍꯥꯏ ꯑꯣ ꯑꯗꯨꯒ ꯁꯥꯏꯅ ꯆꯥꯛ ꯆꯥꯟꯅꯕ ꯃꯐꯝ ꯆꯠꯀꯅꯤ ꯈꯣꯠꯀꯅꯤ ꯂꯦꯎꯅꯤ ꯎꯁ꯭ꯇꯦꯗ ꯑꯗꯨ ꯀꯔꯥꯎꯀꯤ ꯄꯨꯔ ꯏꯁꯩ ꯅꯨꯡꯁꯒ ꯁꯛꯇꯅ ꯈꯣꯠꯇꯅ ꯂꯩꯗꯣꯏꯅꯦꯕ ꯅꯨꯃꯤꯠꯇꯨꯗꯤ ꯈꯔ ꯀꯩ ꯍꯥꯏꯅꯤ ꯏꯟꯁꯥ ꯅꯨꯡꯁꯥꯅ ꯈꯔ ꯅꯨꯡꯉꯥꯏꯊꯣꯛꯎꯕꯒꯤ ꯋꯥꯔꯤꯅꯦꯕ ꯍꯥꯏꯁꯦ
ꯃꯥꯥꯏ ꯃꯥꯅꯨꯡ ꯈꯔ ꯅꯨꯡꯉꯥꯏꯊꯣꯛ ꯌꯥꯗ꯭ꯔꯦ ꯌꯨꯝꯗ ꯂꯩꯃꯟꯗꯅ ꯌꯥꯝꯌꯥꯝꯕ ꯍꯥꯏꯗꯤ ꯊꯕꯛ ꯁꯨꯕ ꯆꯠꯄ ꯑꯗꯨꯝ ꯊꯕꯛꯁꯨꯨ ꯆꯠꯂꯦꯔꯃꯤ ꯅꯨꯡꯉꯥꯏꯕ ꯅꯨꯃꯤꯠ ꯇꯥꯐꯥꯎꯁꯦ ꯑꯗꯨꯝ ꯆꯠꯂꯦꯅꯤꯅ ꯍꯥꯏꯗꯤ ꯈꯔ ꯑꯁꯪꯕ ꯍꫭꯏ ꯅꯣꯡ ꯄꯣꯊꯣꯛꯁꯨ ꯄꯣꯊꯥꯕ ꯑꯣꯏꯅ ꯀꯣꯏꯕ ꯈꯣꯠꯄꯁꯦ ꯆꯠꯅꯤꯡ ꯆꯠꯅꯤꯡꯉꯦꯕ ꯏꯌꯥꯝꯕ
ꯑꯗꯨꯃꯥꯏꯅ ꯅꯣꯡ ꯐꯥꯇꯣꯛ ꯀꯣꯏꯊꯣꯟꯎꯁꯦ ꯂꯥꯡꯊꯣꯛꯎꯁꯦ ꯅꯨꯉꯥꯏꯊꯣꯛꯎꯖꯦ ꯍꯥꯏꯗꯤ ꯄꯨꯟꯁꯤꯁꯤꯗꯤ ꯁꯤꯔ ꯂꯣꯏꯕ ꯃꯄꯛꯅꯤꯡ ꯅꯠꯇ꯭ꯔꯥ
ꯃꯥꯅꯦ ꯃꯥꯅꯦ ꯁꯤꯔ ꯂꯣꯏꯔ ꯃꯄꯣꯛꯅꯦ
ꯁꯤꯅ ꯑꯩꯈꯣꯏꯗ ꯀꯩꯁꯨ ꯃꯥꯡꯖꯕ ꯂꯩꯕ ꯅꯠꯇꯦꯕ ꯄꯁꯥꯗ ꯀꯩꯁꯨ ꯑꯩꯈꯣꯏ ꯃꯤ ꯌꯥꯝꯃꯗꯤ ꯍꯣꯝ ꯏꯁꯇꯦꯒꯤ ꯑꯍꯤꯡ ꯂꯦꯛꯄꯒꯤ ꯅꯣꯡꯃꯩ ꯂꯨꯄꯥ ꯐꯥꯏꯚ ꯍꯟꯗ꯭ꯔꯦꯠ ꯐꯥꯏꯚ ꯍꯟꯗ꯭ꯔꯦꯠ ꯍꯥꯏꯔꯣ ꯆꯧꯉꯥ ꯆꯧꯉꯥ ꯍꯥꯏꯔꯣ ꯑꯗꯨ ꯑꯗꯨꯝ ꯂꯩꯖꯈ꯭ꯔꯦ ꯀꯤꯠꯆꯟ ꯆꯥꯔꯖ ꯂꯨꯄꯥ ꯂꯤꯁꯤꯡ ꯍꯥꯏꯔꯣ ꯑꯗꯨꯗꯨ ꯑꯃ ꯈꯠꯂꯤꯗꯨꯗꯒꯤ ꯕꯣꯠ ꯆꯥꯔꯖ ꯂꯨꯄꯥ ꯂꯤꯁꯤꯡ ꯑꯃ ꯍꯥꯏꯔꯣ ꯐꯅꯤ ꯐꯅꯤ ꯑꯗꯨ ꯂꯣꯏꯔꯕ ꯃꯇꯨꯡ ꯃꯣꯏꯒꯤ ꯄꯩꯁꯥꯗꯨꯅ ꯑꯩꯈꯣꯏ ꯆꯥꯕꯒꯤ ꯂꯥꯡꯒꯗꯕꯅꯦꯕ ꯆꯦꯡ ꯆꯥꯒꯗꯗꯒꯤ ꯊꯨꯝ ꯃꯣꯔꯣꯛ ꯂꯥꯛꯅꯕ ꯍꯣꯠꯅꯒꯗꯕꯅꯦꯕ ꯏꯟꯖꯥꯡ ꯃꯊꯦꯜ ꯈꯔ ꯏꯟꯖꯥꯡ ꯃꯊꯦꯜ ꯑꯃꯈꯛ ꯆꯥꯕꯗꯤ ꯄꯦꯜꯂꯛꯑꫭꯏ ꯍꯌꯦꯡꯀꯣ
ꯏꯟꯖꯥꯡ ꯏꯟꯖꯥꯡ ꯃꯊꯦꯜ ꯑꯃꯈꯛꯇꯤ ꯅꯨꯡꯉꯥꯏꯇꯦ ꯍꯥꯏꯗꯤ ꯏꯟꯖꯥꯡ ꯃꯊꯦꯜ ꯑꯅꯤ ꯑꯍꯨꯝ ꯁꯣꯟꯖꯩ ꯑꯗꯨꯒ ꯑꯩꯈꯣꯏꯅ ꯆꯥꯕ ꯊꯛꯄ ꯆꯠꯇꯨꯝ ꯃꯐꯝꯗꯣ ꯏꯌꯥꯝꯕ
ꯍꯥꯏꯗꯤ ꯒ꯭ꯌꯥꯁ ꯅꯨꯡ ꯈꯣꯠꯂꯨ ꯊꯣꯡꯕ ꯊꯥꯛꯄꯁꯨ ꯆꯐꯨ ꯌꯥꯟꯅ ꯃꯣꯏꯗ ꯑꯗꯨꯝ ꯂꯩꯖꯔ ꯑꯩꯈꯣꯏꯅ ꯄꯨ ꯇꯤꯔꯣ ꯅꯠꯇꯔꯒ ꯑꯩꯈꯣꯏꯗꯤ ꯌꯨꯝꯗꯤ ꯄꯨꯔꯗꯤ ꯀꯃꯥꯏꯅ ꯇꯧꯕ ꯈꯣꯠꯄꯗꯣ ꯑꯌꯥꯝꯕ ꯑꯣꯏꯌꯦ ꯑꯗꯨꯝ ꯑꯩꯈꯣꯏ ꯑꯗꯨꯝ ꯇꯥꯟꯅꯔꯁꯦ ꯏꯌꯥꯝꯕ
ꯑꯗꯨꯒꯤꯗꯤꯕ ꯑꯩꯅ ꯅꯪꯉꯣꯟꯗ ꯖꯟꯖꯥꯟ ꯑꯣꯏꯗꯅꯕ ꯔꯤꯖꯣꯔꯠ ꯔꯤꯖꯣꯔꯠꯅꯤ ꯈꯪꯗꯦ ꯑꯗꯨꯗꯒꯤ ꯍꯣꯝ ꯏꯁꯇꯦꯅꯤ ꯈꯪꯗꯦ ꯑꯗꯨ ꯂꯦꯛꯁꯦ ꯍꯥꯏꯗꯣ ꯔꯤꯖꯔꯠ ꯀꯨꯝꯕ ꯀꯒꯨꯝꯕ ꯆꯠꯂꯗꯤ ꯑꯗꯨꯝꯕ ꯑꯩꯈꯣꯏꯒꯤ ꯑꯦꯁꯦꯁꯔꯤ ꯏꯁꯁꯦꯟꯁꯤꯦꯜ ꯑꯥꯏꯇꯦꯝ ꯍꯥꯏꯇꯥꯔꯦ ꯆꯐꯨꯕꯨꯨ ꯑꯣꯏꯔꯁꯨ ꯑꯣꯏꯔꯁꯨ ꯒ꯭ꯌꯥꯁꯄꯨ ꯑꯣꯏꯔꯁꯨ ꯃꫭꯏ ꯂꯣꯏ ꯄꯤꯔꯛꯑꯅꯤ ꯄꯤꯔꯛꯏꯕ ꯃꯌꯥꯝꯗꯣ ꯑꯩꯈꯣꯏ ꯄꯩꯁꯥ ꯄꯨꯊꯣꯛꯆ ꯇꯥꯔꯁꯨ ꯄꯩꯁꯥ ꯊꯤꯖ ꯇꯥꯔꯁꯨ ꯑꯗꯨꯗꯨ ꯑꯗꯨꯝ ꯐꯕ ꯍꯦꯜꯂꯤꯗꯅ
ꯑꯥ ꯍꯦꯜꯂꯦ ꯑꯗꯨ ꯑꯗꯨꯅꯗꯤ
ꯒꯥꯔꯤ ꯃꯆꯥ ꯒꯥꯔꯤꯆꯧꯕꯗ ꯆꯠꯇ꯭ꯔꯁꯨ ꯌꯥꯔꯦ ꯑꯗꯨꯗꯤ ꯒꯥꯔꯤ ꯃꯆꯥꯗ ꯆꯠꯂꯒ ꯑꯩꯈꯣꯏ ꯆꯥꯕꯗ ꯑꯩꯈꯣꯏꯒꯤ ꯌꯦꯟꯒꯨꯝꯕ ꯂꯧ ꯆꯅꯝ ꯃꯔꯤꯒ ꯃꯔꯤꯒ ꯂꯩꯔꯒ ꯏꯟꯁꯥꯡ ꯃꯅꯥ ꯃꯁꯤꯡ ꯈꯔ ꯂꯩꯔꯨ ꯄꯨ ꯑꯗꯨꯃꯤ ꯏꯈꯣ ꯈꯣꯝꯗ ꯃꯣꯏꯗꯤ ꯂꯧ ꯄꯨꯈꯝꯗꯨ ꯃꯣꯏꯗꯤ ꯂꯧꯔ ꯆꯥꯔꯅꯤ ꯆꯥꯔꯔ ꯐꯦꯡꯗꯣꯛꯄꯤꯤꯔꯝꯃ ꯂꯣꯏ ꯅꯠꯇ꯭ꯔꯥ ꯑꯗꯨꯅ ꯆꯕꯤ ꯑꯗꯨꯃꯥꯏꯅ ꯇꯧꯔꯒ ꯇꯧꯁꯦ ꯄꯩꯁꯥ ꯅꯨꯡꯁꯥꯗꯣ ꯀꯟꯇ꯭ꯔꯤꯕ꯭ꯌꯨꯁꯟꯗꯣ ꯀꯌꯥꯝ ꯇꯧꯗꯣꯏꯅꯣ ꯑꯩꯈꯣꯏ ꯃꯤ ꯃꯁꯤꯡ ꯀꯌꯥꯅꯣ ꯌꯦꯡꯉꯒ ꯀꯥꯏꯖꯤꯟꯅꯕ ꯑꯗꯨꯗꯒꯤ ꯈꯣꯝꯖꯤꯟꯅꯕ ꯌꯥꯕꯗꯣ ꯈꯣꯝꯖꯤꯟ ꯇꯥꯁꯤꯟꯅꯔꯒ ꯇꯧꯁꯦ ꯄꯩꯁꯥ ꯌꯥꯝ ꯈꯥꯏꯗꯅꯕ ꯇꯧꯁꯦ ꯑꯩꯈꯣꯏ ꯄꯩꯁꯥ ꯌꯥꯝ ꯄꯥꯏꯅꯗꯦꯗꯅ
ꯎꯝ ꯐꯔꯦ ꯑꯗꯨ ꯎ ꯑꯗꯨꯃꯥꯏꯅ ꯇꯧꯁꯦ ꯍꯥꯏꯗꯤ ꯄꯩꯁꯥꯁꯨ ꯄꯥꯏꯅꯗꯝꯃꯤ ꯍꯥꯏꯗꯤ ꯈꯔ ꯐꯖꯅꯁꯨ ꯇꯧꯕ ꯎꯔꯣꯀꯣ ꯍꯥꯏꯗꯤ ꯋꯥꯈꯜ ꯈꯔ ꯇꯥꯔ ꯈꯣꯠꯂꯒ ꯏꯟꯥꯡ ꯃꯊꯦꯜ ꯑꯅꯤꯗ ꯁꯨꯃꯥꯏꯅ ꯑꯩꯈꯣꯏ ꯁꯔꯥꯛꯒ ꯏꯔꯣꯟꯕꯒꯁꯨꯍꯜꯂꯁꯦ
ꯌꯥꯏ ꯌꯥꯏꯌꯦ ꯑꯗꯨ
ꯑꯃ ꯏꯌꯥꯡꯗꯨꯅ ꯏꯟꯡꯥꯡ ꯑꯗꯨꯝ ꯑꯣꯏꯖꯒꯅꯤꯅ ꯑꯗꯨꯗꯤ ꯑꯩꯈꯣꯏ ꯃꯌꯥꯝꯒꯤ ꯑꯄꯥꯝꯕ ꯇꯧꯔꯁꯦꯕꯀꯣ ꯑꯃꯝꯕ ꯣꯜ ꯑꯗꯨꯗꯒꯤ ꯆ ꯆꯝꯐꯨꯠꯀꯨꯝꯕ ꯈꯔ ꯌꯥꯎꯍꯟꯖꯔ ꯍꯥꯏꯗꯤ ꯑꯆꯝꯕ ꯊꯥꯎ ꯌꯥ ꯆꯥꯔꯛ
ꯆꯝꯐꯨꯠꯇꯣꯛꯑꯣ ꯅ ꯑꯗꯨ ꯑꯣꯞꯁꯟꯗꯣ ꯈꯟꯖꯦꯕ ꯅꯪ ꯑꯗꯨꯃꯥꯏꯅ ꯍꯥꯏꯔ ꯑꯗꯨ ꯑꯩꯁꯨ ꯃꯌꯥꯝꯗ ꯍꯥꯏꯅꯤ ꯆꯝꯐꯨꯟ ꯅꯠꯇ꯭ꯔꯒ ꯆ ꯁꯔꯥꯇꯣ ꯏꯖꯆꯥ ꯃꯊꯦꯛ ꯃꯌꯥꯝ ꯁꯦꯝꯕ ꯄꯩꯁꯥ ꯃꯌꯥꯝ ꯆꯪꯉꯕ ꯀꯣꯛꯑꯒ ꯆꯝꯨꯠ ꯇꯧꯁꯦꯕ ꯆꯝꯨ ꯇꯣꯛꯑꯒ ꯆꯝꯨ ꯌꯥ ꯆꯥꯎꯔꯒ ꯁꯂꯥ ꯇꯧꯒꯨꯝꯁꯦ ꯆꯝꯐꯨꯟ ꯌꯥꯎꯔꯣꯏꯗꯧꯕꯗꯤ ꯁꯥꯔꯥ ꯇꯧꯁꯦꯕ ꯑꯣꯞꯁꯟ ꯍꯥꯞꯁꯦꯕ ꯑꯗꯨꯗꯒꯤ ꯏꯟꯁꯥꯡꯗꯨꯁꯨ ꯕꯣꯏꯂꯔ ꯇꯧꯐꯝꯨꯝꯁꯦꯕ ꯌꯦꯟꯗꯨꯁꯨ ꯀꯣꯏꯂꯔꯗꯨꯗꯤ ꯉꯥꯏꯍꯥꯛ ꯂꯩꯇꯁꯥꯡ ꯑꯣꯏꯕꯅꯤꯅ ꯀꯣꯏꯂꯔꯅꯤꯅꯤ ꯈꯪꯗꯦ ꯍꯥꯏꯕꯗꯤ ꯇꯣꯉꯥꯟꯅꯕꯤꯐ ꯃꯣꯍꯃꯠ
ꯍꯣꯏ ꯌꯥꯝ ꯑꯥ ꯍꯣꯏ ꯑꯝꯕ ꯍꯥꯏꯗꯤ ꯌꯥꯝꯅ ꯄꯨꯟꯗꯅ ꯄꯨꯟꯕꯅꯤ ꯃꯒꯨꯟ ꯌꯥꯝ ꯂꯩꯔꯒ ꯄꯨꯟꯁꯦꯕ ꯌꯥꯝꯕ ꯍꯥꯏꯗꯤ ꯄꯨꯟꯗꯕꯁꯨ ꯀꯨꯏꯔꯦꯀꯣ ꯏꯌꯥꯝꯕ ꯑꯣꯏ ꯑꯩꯈꯣꯏꯒꯀꯣ ꯑꯗꯨꯅ ꯕꯣꯏꯂꯔꯗꯤ ꯇꯧꯔꯨꯒꯨꯝꯁꯦ ꯍꯥꯏꯗꯤ ꯕꯣꯏꯂꯔꯗꯤ ꯑꯗꯨꯝ ꯆꯥ ꯈꯣꯠꯇꯅ ꯂꯩꯕꯗꯣ ꯑꯗꯨꯅ ꯈꯔ ꯅꯨꯡꯉꯥꯏ ꯅꯨꯡꯉꯥꯏꯇ
ꯐꯤꯔꯣꯕꯨꯅ ꯍꯧꯖꯤꯛꯁꯤ ꯌꯦꯟꯗꯦꯝ ꯃꯇꯝꯅꯤ ꯌꯦꯟꯗꯦꯝꯒꯨꯝꯕ ꯑꯂꯨꯒꯨꯝꯕ ꯈꯔ ꯑꯗꯨꯝ ꯂꯣꯏꯔꯦ ꯏꯊꯦꯕꯤꯗꯣ ꯍꯥꯎꯕꯅꯤ ꯑꯗꯨꯝ ꯍꯋꯥꯏ ꯁꯔꯥꯛ ꯍꯥꯞꯆꯤꯟꯈ꯭ꯔꯒ ꯂꯣꯟꯕꯗꯨꯗꯤ ꯑꯗꯨ ꯅꯠꯇ꯭ꯔꯒ ꯂꯐꯨꯒ ꯀꯩꯅꯣꯒ ꯂꯣꯜꯂꯁꯨ ꯌꯥꯏ ꯃꯪꯒꯟꯒ ꯅꯠꯇ꯭ꯔꯒ ꯐ ꯑꯩꯈꯗꯤ ꯆꯥꯛꯄ ꯍꯥꯏꯏꯁꯨ ꯊ ꯊꯣꯛꯒꯗ꯭ꯔꯥ ꯑꯣꯀꯦ ꯆꯏ ꯍꯥꯏꯕ ꯀꯩꯅꯣ ꯍꯋꯥꯏꯣ ꯍꯥꯏ
ꯍ ꯑꯩꯣꯏꯁꯦ ꯆꯦꯛꯋꯥꯏ ꯍꯥꯏꯕ꯭ꯔꯥ ꯀꯩꯅꯣ
ꯍ ꯍꯣꯏ ꯑꯗꯨꯗꯨ ꯂꯣꯜꯂꯁꯨ ꯌꯥꯔꯦ ꯑꯗꯨꯝ ꯍꯥꯎꯈꯔꯦꯕ
ꯍꯥꯎꯗꯤ ꯍꯥꯎꯅꯤ ꯑꯌꯥꯝꯕ ꯑꯗꯨꯝ ꯑꯗꯨꯝ ꯑꯗꯨꯃꯥꯏꯅ ꯈꯣꯏꯕ ꯆꯠꯂꯒ ꯈꯣꯠꯂꯒ ꯆꯥꯕꯁꯦ ꯑꯗꯨꯝ ꯍꯥꯎꯗꯤ ꯍꯥꯎꯅ ꯍꯥꯏꯗꯤ ꯑꯗꯨꯝ ꯃꯦꯃꯣꯔꯤ ꯑꯣꯏꯅꯕꯁꯨ ꯑꯗꯨꯝ ꯚꯗꯤꯑꯣ ꯈꯔ ꯅꯝ ꯈꯣꯠ ꯇꯧ ꯈꯣꯔꯛꯄ ꯑꯌꯥꯝꯕꯀꯣ ꯑꯗꯨꯝ ꯐꯣꯔꯛꯄ ꯍꯥꯏꯗꯤ
ꯐꯥꯒꯤꯦ ꯗꯦꯝ ꯏꯔꯣꯝꯕꯗꯨꯗꯤ ꯅꯣꯏ ꯌꯨꯝꯗꯒꯤ ꯑꯗꯨꯝ ꯍꯧꯔꯝꯅꯤ ꯅꯪ ꯑꯗꯨꯝ ꯄꯨꯣꯔꯛꯁꯨ ꯌꯥꯅꯤ ꯑꯩꯅ ꯀꯂꯖꯔꯦ
ꯍꯣꯏ ꯖꯦꯅꯤꯗꯤ ꯑꯦꯝꯗꯨꯗꯤ ꯑꯗꯨꯝ ꯄꯔꯛꯑꯒꯦ ꯌꯥꯝꯕ ꯖꯦꯅꯤꯗꯤ ꯑꯦꯝꯗꯨꯗ ꯑꯩꯈꯣꯏ ꯃꯌꯥꯝ ꯍꯧꯋꯦ ꯍꯥꯏꯗꯤ ꯑꯩꯈꯣꯏ ꯍꯪꯒꯣꯝ ꯄꯣꯠꯆꯩ ꯊꯥꯏꯑꯦꯕ ꯑꯗꯨꯝ ꯄꯣꯠꯆꯩ ꯊꯥꯕꯅꯤꯅ ꯑꯗꯨꯝ ꯌꯦꯅꯤꯡ ꯌꯦꯅꯦꯝ ꯎ ꯆꯥꯕ ꯉꯝꯕꯣꯏ ꯉꯝꯗꯕꯩ ꯃꯌꯥꯝ ꯂꯩꯔꯤꯅꯦ ꯏꯖꯤꯅꯦꯦꯝꯗꯨꯗꯤ ꯑꯩ ꯄꯣꯔꯛꯑꯒꯦ ꯑꯝꯕ
ꯑꯗꯩ ꯃꯣꯔꯣꯛ ꯇꯦꯛꯄ ꯄꯥꯗꯗꯤ ꯃꯣꯔꯣꯛ ꯇꯦꯛꯄ ꯈꯔ ꯁꯂꯥꯗꯠꯇ ꯍꯥꯞꯄꯒꯤ ꯑꯃꯗ ꯍꯥꯞꯄ ꯑꯣꯏꯔꯛꯄ ꯌꯥꯏ
ꯎꯝ ꯃꯣꯔ ꯑꯊꯦꯛꯕꯁꯨ ꯄꯔꯛꯑꯒꯦ ꯑꯗꯨꯒ ꯀꯩꯅꯣꯁꯨ ꯄꯨꯔꯛꯑꯒꯦ
ꯑ ꯆ ꯆꯝꯐꯨꯠ ꯐꯨꯠꯒꯤ ꯄꯣꯠꯁꯤꯁꯨ ꯑꯩ ꯑꯗꯨꯝ ꯄꯨꯊꯣꯔꯛꯒꯦ ꯑꯕ ꯍꯥꯏꯗꯤ ꯄꯨꯊꯣꯔꯛꯒꯦ ꯍꯥꯏꯗꯤ ꯑꯩꯈꯣꯏꯗ ꯃꯌꯥꯝ ꯄꯥꯜꯂꯦ ꯇꯣꯔꯣꯕꯣꯠ ꯈꯣꯡꯗ꯭ꯔꯨꯝ ꯑꯗꯨꯝ ꯄꯥꯂꯩ ꯍꯥꯏꯗꯤ ꯃꯌꯥꯝ ꯆꯥꯕꯤꯗꯅ ꯑꯗꯨꯝ ꯑꯩꯈꯣꯏ ꯃꯤ ꯆꯥ ꯆꯥꯔꯒꯁꯨ ꯆꯥꯕ ꯂꯣꯏ ꯉꯝꯗꯦ ꯍꯥꯏꯗꯤ ꯃꯌꯥꯝ ꯊꯥꯨꯔꯕꯅꯤꯀꯣ ꯑꯗꯨꯒꯤ ꯑꯗꯨꯃꯥꯏꯅ ꯇꯧ ꯂꯩ ꯑꯗꯣ ꯅꯨꯃꯤꯠꯁꯦ ꯀꯔꯝ ꯀꯥꯟꯗ ꯍꯥꯏꯗꯤ ꯈꯔ ꯑꯊꯨꯕꯗ ꯄꯥꯝꯗꯤ ꯄꯥꯝꯃꯤ ꯌꯥꯝ ꯃꯈꯣꯏꯁꯨ ꯍꯥꯏꯗꯤ ꯑꯗꯨ ꯄꯨꯟꯗꯕꯁꯨ ꯀꯨꯏꯔꯕꯅꯤ ꯃꯤꯁꯦ ꯅꯣꯏꯅ ꯊꯕꯛ ꯆꯤꯟꯅꯕ ꯉꯥꯛꯇꯅꯤꯅꯀꯣ ꯌꯥꯝꯃꯀꯣ
ꯑꯗ ꯒ꯭ꯔꯨꯞꯇ ꯍꯥꯏꯅꯔꯁꯦꯕ ꯑꯩꯈꯣꯏ ꯒꯦꯗꯡ ꯑꯩꯈꯣꯏ ꯍꯥꯟꯅ ꯄꯨꯟꯁꯤꯟꯕꯗꯣ ꯃꯤꯉꯩꯗꯣ ꯑꯩꯈꯣꯏ ꯀꯌꯥ ꯁꯨꯔꯦ ꯑꯩꯈꯣꯏ ꯀꯠꯇ꯭ꯔꯤꯕꯁꯨ ꯍꯥꯏ ꯑꯇꯥ ꯍꯥꯟꯅ ꯍꯥꯏꯅꯈꯤꯁꯦꯕ ꯑꯩꯁꯨ ꯃꯤ ꯈꯣꯝꯃꯤꯅꯦ ꯅꯪꯁꯨ ꯈꯣꯝꯃꯣ ꯑꯩꯈꯣꯏ ꯇꯔꯥꯃꯨꯛꯀꯤ ꯆꯥꯡꯗꯤ ꯇꯧ ꯑꯩꯈꯣꯏ ꯇꯔꯦꯠ ꯅꯤꯄꯥꯜ ꯈꯨꯣꯏꯂꯛꯇ꯭ꯔꯦꯅ ꯅꯪ ꯅꯃꯥꯟꯅꯕ ꯑꯃ ꯗ ꯑꯗꯨꯝ ꯌꯥꯔꯅꯦꯕ ꯑꯗꯩ ꯅꯪꯁꯨ ꯂꯩꯃꯤꯟꯅꯕ ꯑꯗꯨ ꯃꯤ ꯀꯩꯅꯣ ꯇꯧꯗꯧ ꯁꯔꯨꯛꯄ ꯑꯗꯨꯗꯤ ꯑꯩꯈꯣꯏ ꯂꯩꯃꯤꯟꯅꯔꯝꯕ ꯑꯩꯈꯣꯏ ꯈꯔ ꯋꯥꯈꯠ ꯃꯥꯟꯅꯕ ꯑꯣꯏꯅ ꯇꯨꯝꯃꯁꯨ ꯆꯥꯔꯁꯨ ꯁꯛꯑꯁꯨ ꯏꯁꯩ ꯁꯛꯑꯁꯨ ꯂꯥꯎꯔꯁꯨ ꯅꯪ ꯈꯪꯕ ꯉꯥꯛꯇꯅꯦ ꯑꯩ ꯏꯕ꯭ꯔꯣꯇ꯭ꯔꯤ ꯑꯗꯨ ꯇꯧ
ꯃꯤꯟꯅꯝꯕ ꯃꯤꯗꯨꯅꯤ ꯍꯥꯏꯒꯦ ꯇꯧꯋ ꯍꯥꯏꯁꯦ ꯌꯥꯝ ꯑꯩꯈꯣꯏꯒꯤ ꯍꯣꯏ ꯑꯩ ꯏꯃꯥꯟꯅꯕꯁꯤꯡꯗꯣ ꯑꯩꯈꯣꯏꯌꯥꯝ ꯄꯨꯟꯅ ꯂꯩꯃꯤꯟꯅꯔꯝꯕꯗꯣ
ꯌꯥꯏꯌꯦ ꯑꯗꯨꯃꯥꯏꯅ ꯇꯧꯔꯒ ꯈꯣꯝꯖꯤꯜꯂꯒ
ꯎꯝ
ꯆꯥꯛ ꯄꯤꯇꯣꯝ ꯇꯧꯔꯒ ꯏꯁꯩ ꯅꯣꯡꯃꯥꯏ ꯈꯔ ꯀꯧꯔꯛꯀꯦ ꯃ꯭ꯌꯨꯖꯤꯛ ꯑꯣꯏ ꯍꯥꯏꯅꯕꯅꯦꯕ ꯏꯟꯀ꯭ꯌꯨꯇꯔ ꯈꯣꯡꯕꯩ ꯂꯩ ꯃꯥ ꯄꯨꯣꯔꯛꯑꯒ ꯂꯩꯗ ꯇꯧꯔꯒ
ꯍꯣꯡꯉꯩꯕꯒꯤ ꯁ ꯅꯣꯏꯅ ꯃꯥꯟꯅꯕ ꯑꯃ ꯏꯁꯩ ꯁꯛ ꯏꯁꯩ ꯁ ꯁꯛ ꯍꯩꯕ ꯑꯃꯁꯨ ꯂꯩꯨꯝ ꯇꯧꯔꯦ ꯍꯥꯏꯗꯤ ꯒꯤꯡꯇꯔ ꯀꯩꯅ ꯏꯁꯩꯔ ꯑꯗꯨꯝ ꯃꯃꯤꯡꯅ ꯀꯥꯎꯈꯔꯦꯅꯦ ꯌꯥꯝ
ꯌꯥꯔꯦꯁꯦ ꯃꯥ ꯏꯁꯩ ꯄꯣꯔꯛꯑꯒꯦ ꯑꯩ ꯀꯥꯟꯅꯕ ꯑꯃ ꯂꯩꯌꯦ ꯃꯥ ꯅꯠꯇ꯭ꯔꯁꯨ ꯃꯅ ꯂꯩꯅꯤꯩ ꯏꯃꯥꯟꯅꯕꯒꯤ ꯏꯁꯩ ꯈꯔ ꯃꯈꯣꯏ ꯀꯥꯡꯕꯨ ꯍꯥꯏꯇꯥꯔꯦ ꯅꯪ ꯍꯂꯦꯕꯤꯗꯅꯦꯕ ꯅꯣꯡꯉ ꯃꯖꯕꯩ ꯏꯅꯤꯕ ꯑꯗꯨ ꯋꯥꯔꯤꯗꯤ ꯁꯕ ꯁꯛꯄꯅꯦꯕꯅꯣꯏꯅ
ꯎꯝ ꯃꯥꯏ ꯋꯥ ꯐꯔ ꯅꯨꯡ ꯀꯩꯀꯩꯗꯨꯗꯤ ꯑꯗꯨꯗꯤ ꯑꯩꯈꯣꯏ ꯏꯃꯥꯟꯅꯕꯩ ꯂꯩꯌꯦ ꯃꯥꯏ ꯃꯥꯏ ꯑꯗꯨꯝ ꯄꯣꯔꯛꯄ ꯑꯗꯨꯝ ꯌꯥꯥꯅꯦꯕ ꯍꯥꯏꯗꯤ ꯍꯥꯏ ꯃꯥꯏꯗꯣ ꯑꯩꯅ ꯑꯗꯨꯝ ꯋꯥꯏꯊꯣꯛ ꯋꯥꯏꯁꯤꯟ ꯇꯧꯕ ꯑꯗꯨ ꯃꯣꯏ ꯀꯌꯥꯝ ꯍꯥꯏꯗꯝꯃꯦ ꯍꯥꯏꯗꯤ ꯑꯗꯨꯝ ꯄꯨꯜꯂꯛꯄꯅꯤꯅ ꯍꯥꯏꯗꯤ ꯑꯗꯨꯝ ꯄꯨꯕ ꯈꯣꯠꯄꯗ ꯑꯗꯨꯝ ꯀꯩꯁꯨ ꯍꯥꯏꯔꯣꯏꯏꯕ ꯃꯥꯖ ꯌꯥꯎꯗꯣꯃꯤ ꯅ ꯑꯗꯨꯝ ꯄꯨꯁꯦ ꯈꯣꯠꯁꯦ ꯑꯗꯨꯝ ꯕꯦꯇ꯭ꯔꯤꯗꯣ ꯐꯨꯟ ꯆꯥꯔꯖ ꯇꯧꯔꯒ ꯄꯨꯔꯒꯦ ꯍꯥꯏꯗꯤ ꯅꯨꯃꯤꯠ ꯆꯨꯞꯄꯝ ꯊꯥꯗꯕꯅꯤꯅ ꯃꯩ ꯂꯣꯏꯒꯗꯤ ꯃꯩꯒꯤ ꯂꯥꯛꯄ ꯂꯥꯛꯇꯕ ꯇꯝ ꯉꯝꯗꯦꯅ ꯃꯣꯏ ꯑꯗꯨꯒꯤ ꯑꯩꯈꯣꯏꯅ ꯇꯧꯗꯧꯕ ꯃꯐꯝꯗꯣ
ꯀꯔꯧꯀꯤꯕꯤꯁꯤꯝ ꯄꯨꯔꯛꯑꯁꯦ ꯐꯔꯦ ꯑꯗꯨꯅ ꯍꯥꯏꯗꯣ ꯌꯥꯔꯦ ꯑꯗꯨꯝ ꯄꯨꯔꯛꯑꯁꯦ ꯀꯩ ꯀꯩ ꯌꯥꯝ ꯄꯨꯕ ꯌꯥꯕ ꯏꯀ꯭ꯋꯤꯞꯃꯦꯟꯗꯣ ꯍꯧꯖꯤꯛ ꯑꯩꯈꯣꯏ ꯂꯥꯞꯄꯤꯔꯤꯉꯩ ꯑꯩꯈꯣꯏ ꯈꯟꯅꯍꯧꯗꯧꯅꯦꯕ ꯌꯦꯟꯁꯥꯡꯃꯛꯇꯨ ꯂꯩꯔꯁꯨꯀꯣ ꯅꯪ ꯌꯦꯟꯗꯅ ꯄꯨꯊꯣꯛ ꯆꯝꯐꯨꯠꯀꯤ ꯇꯣꯔꯨꯕ ꯄꯨꯊꯣꯛꯀꯦ ꯍꯥꯏꯔꯦ ꯑꯗꯨꯗꯒꯤ ꯃꯣꯇ ꯄꯨꯐꯦꯅ ꯄꯥꯂ ꯄꯨꯔ ꯍꯥꯏ ꯀꯥꯔ ꯑꯩꯁꯤ ꯄꯣꯔꯛꯑꯒꯦ ꯑꯩꯁꯤ ꯄꯣꯔꯛꯑꯒꯦ ꯑꯗꯣ ꯑꯗꯨ ꯐꯖꯅ ꯚꯨꯨꯞꯠꯇ ꯍꯥꯏꯗ ꯀꯩꯀꯩ ꯇꯧꯕ ꯌꯥꯕ ꯂꯩꯇꯕ ꯌꯥꯗꯕ ꯈꯔꯗꯤ ꯑꯗꯨꯝ ꯌꯥꯎꯔꯅꯦꯕ
ꯎꯝ
ꯇꯤꯜꯍꯧ ꯇꯤꯜꯍꯧꯗꯨꯝ ꯂꯩꯗꯤ ꯌꯥꯔꯣꯏ ꯆꯅꯝ ꯈꯔ ꯂꯩꯗꯤ ꯌꯥꯔꯣꯏ ꯏꯁꯤꯡ ꯈꯔ ꯂꯩꯗꯤ ꯌꯥꯔꯣꯏ ꯑꯗꯒꯤ ꯃꯣꯔꯣꯛ ꯑꯁꯨꯕ ꯃꯔꯨ ꯃꯔꯥꯡ ꯖꯤꯔꯥ ꯃꯆꯜ ꯈꯔ ꯂꯩꯕ ꯌꯥꯔꯔꯣꯏ
ꯎꯝ ꯑꯗꯨꯗꯣ ꯃꯣꯏ ꯑ ꯑꯗꯨꯝ ꯑꯗꯨ ꯂꯩꯕꯗꯣ ꯑꯩꯈꯣꯏꯅ ꯆꯠꯈꯤꯕꯗ ꯗꯨꯀꯥꯟ ꯑꯃꯗꯤ ꯄꯨꯟꯅ ꯂꯩ ꯂꯩꯕꯅ ꯐ ꯑꯗꯨ ꯃꯥꯜꯂꯦ ꯑꯌꯥꯝꯕ ꯍꯥꯏꯕꯗꯤ ꯗꯨꯀꯥꯟ ꯑꯃꯗꯤ ꯃꯆꯦꯠ ꯃꯆꯦ ꯃꯆꯤꯠꯂꯒꯨꯝꯁꯦꯕ ꯍꯥꯏꯗꯤ ꯃꯆꯤꯟꯠ ꯃꯆꯤꯠꯂ ꯂꯩꯗꯤ ꯀꯥꯎꯈꯤꯕ ꯈꯣꯠꯈꯤꯕ ꯇꯧ ꯉꯝꯗꯦꯅꯦꯌꯥꯝꯕ ꯍꯥꯏꯗꯤ ꯀꯥꯎ ꯃꯦꯠ ꯃꯆꯦꯠ ꯇꯟꯅꯩꯩꯅ ꯑꯗꯨꯅ ꯍꯣꯜꯁꯦꯜ ꯗꯨꯀꯥꯟ ꯈꯔ ꯑꯆꯧꯕ ꯑꯃ ꯌꯦꯡꯉꯒ ꯆꯠ ꯀꯤꯕꯗ ꯃꯌꯥ ꯑꯗꯨꯗꯤ ꯑꯩꯈꯣꯏ ꯂꯤꯁꯇ ꯐꯖꯅ ꯏꯔ ꯄꯨꯔꯒ ꯂꯩ ꯑꯗꯨꯃꯥꯏꯅ ꯇꯧꯕ ꯐꯗ ꯃꯥꯜꯂꯦꯗꯤ
ꯂꯤꯁꯝ ꯁꯦꯝꯗꯣꯛꯑꯁꯦꯕ ꯈꯨꯠꯇ ꯍꯥꯏꯗꯕꯗꯣ ꯑꯩꯅ ꯑꯩ ꯈꯛꯀꯤ ꯑꯄꯥꯝꯕ ꯅꯠꯇꯕ ꯑꯗꯒꯤ ꯀꯅꯥꯁꯤ ꯄꯥꯝꯃꯤ ꯁꯤ ꯂꯩꯒꯤꯁꯤꯕꯨ ꯍꯥꯏꯔꯁꯨꯀꯣ ꯑꯗꯨ ꯃꯌꯥꯝꯗꯣ ꯂꯤꯁ ꯁꯦꯝꯞꯗꯣꯛꯑꯒ ꯗꯨꯀꯥꯟ ꯑꯃꯗꯤ ꯄꯨꯂꯞ ꯂꯩ ꯗꯨꯀꯥꯟ ꯑꯃꯗꯒꯤ ꯅꯠꯇ꯭ꯔꯁꯨ ꯃꯆꯦꯠ ꯃꯆꯦꯠ ꯑꯐꯪ ꯑꯐꯪꯕ ꯂꯩꯔꯒ ꯑꯗꯨꯝ ꯍꯥꯏꯊꯈꯤꯕꯗ ꯑꯗꯨꯝ ꯑꯗꯨꯗꯒꯤ ꯁꯦ ꯑꯩꯈꯣꯏꯅ ꯄꯥꯃꯤꯒ ꯁꯥꯗꯣ ꯀꯗꯥꯏꯗ ꯐꯪꯉꯤꯅꯣ ꯀꯗꯥꯗ ꯂꯩꯗꯣꯏꯔꯤꯅꯣ ꯂꯩꯔꯒ ꯆꯤꯛꯀꯟ ꯁꯦꯟꯇꯔꯒꯨꯝꯕ ꯑꯃ ꯐꯖꯅ ꯁꯦꯝꯍꯜꯂꯒ ꯐ꯭ꯔꯦꯁ ꯑꯣꯏꯅ ꯍꯥꯏ ꯇꯔꯦ
ꯎꯝ
ꯈꯠ ꯆꯠꯈꯤꯕ ꯑꯗꯨꯒ ꯃꯐꯝꯗꯨ ꯌꯧꯕꯒ ꯊꯣꯡꯍꯜꯂꯨꯕ ꯌꯥꯕꯒꯤ ꯃꯑꯣꯡ ꯁꯦꯝꯕ ꯑꯗꯗꯒꯤ ꯆꯦꯡꯗꯨꯅ ꯀꯌꯥ ꯀꯃꯥꯏꯅ ꯃꯤ ꯀꯌꯥꯒꯤ ꯃꯑꯣꯡꯅꯣ ꯆꯦꯡ ꯀꯌꯥ ꯄꯨꯔ ꯌꯥꯅꯤ ꯀꯌꯥ ꯀꯃꯥꯏꯅ ꯆꯥꯟꯅꯗꯣꯏꯅꯣ ꯈꯣꯠꯇꯣꯏꯅꯣꯁꯨ ꯍꯪꯅꯕ ꯗꯔꯀꯥꯔ ꯑꯣꯏꯕ ꯑꯗꯨ ꯃꯣꯏꯗꯣ ꯄꯨꯂꯞ ꯀꯩꯅꯣꯗ ꯁꯥꯟꯅꯔꯁꯦ ꯀꯨꯞꯇ
ꯌꯥꯏꯦ ꯒ꯭ꯔꯨꯞ ꯎꯝ ꯒ꯭ꯔꯨꯞꯇꯣ ꯑꯌꯥꯝꯕ ꯍꯣꯔꯦꯟ ꯍꯣꯔꯦꯟꯒꯨꯝꯕ ꯁꯦꯝ ꯂꯣꯏꯅꯕ ꯇꯧꯔꯁꯦ ꯍꯥꯏꯗꯤ ꯌꯥꯎꯅꯤ ꯍꯥꯏꯕ ꯃꯤꯗꯨ ꯇ ꯁꯦꯝꯖꯂꯒ ꯈꯣꯠꯇꯥꯛ ꯂꯥꯎꯅ ꯋꯥꯔꯤ ꯁꯥꯥꯟꯅ ꯌꯥꯔꯦꯅ ꯏꯌꯥꯝꯕ
ꯒ꯭ꯔꯨꯞꯇꯤ ꯂꯩꯔꯕꯅꯦ ꯅꯪ ꯑꯩꯅ ꯀꯟꯐꯥꯔꯝ ꯑꯣꯏꯗꯕꯗꯨꯅꯪ ꯍꯥꯞꯇꯕꯅꯦꯕ ꯒ꯭ꯔꯨꯞꯇꯨꯗ ꯅꯪ
ꯑꯩꯁꯨ ꯑꯩꯁꯨ ꯑꯃꯨꯛ ꯍꯥꯞꯆꯤꯜꯂꯛꯑꯣ ꯏꯌꯥꯝꯕ ꯑꯗꯣ ꯑꯩꯉꯣꯟꯗꯁꯨ ꯑꯦꯝꯕꯤꯟ ꯄꯤꯔꯛꯑꯣ ꯑꯩꯁꯦ ꯑꯩ ꯏꯃꯅꯕꯁꯨ ꯌꯥꯎꯒꯦ ꯍꯥꯏꯕꯗꯣ ꯃꯣꯏꯁꯨ ꯍꯥꯞꯆꯤꯜꯂꯛꯀꯦꯕ ꯌꯥꯝꯕ ꯑꯗꯨꯝ
ꯑꯣꯀꯦ ꯑꯦꯗꯃꯤ ꯑꯃ ꯄꯤꯕꯅꯦ ꯑꯪꯒꯨꯞꯄ ꯍꯥꯞꯕꯗꯤ ꯑꯦꯗꯃꯤꯠ ꯂꯣꯏ ꯄꯤꯔꯗꯧꯅꯦ ꯑꯗꯨꯒꯤꯗꯤ ꯑꯗꯨꯝ ꯌꯥꯅꯤ ꯆꯂꯒ ꯋꯥꯈꯜ ꯆꯥꯅꯅ ꯑꯩꯈꯣꯏ ꯄꯨꯂꯞ ꯅꯣꯡꯃꯗꯨꯗ ꯂꯥꯡꯊꯣꯛꯎꯔꯒꯀꯣ ꯗ ꯁꯨꯝ ꯋꯥꯈꯜ ꯗꯤꯄ꯭ꯔꯦꯁꯟ ꯂꯥꯛꯑꯒꯤ ꯃꯑꯣꯡ ꯂꯥꯛꯁꯤꯅꯅꯤꯗ ꯁꯨꯝ ꯆꯠꯊꯣꯛꯇꯕꯤ ꯑꯗꯨꯨꯝ ꯑꯗꯨꯝ ꯂꯩꯁꯜꯂꯛꯄꯗꯣ ꯋꯥꯈꯟꯗ ꯀꯔꯤꯝ ꯇꯧꯁꯤꯂꯦ ꯇꯨ ꯄꯥꯏꯁꯤꯟꯁꯤꯜꯂꯑꯦꯕ ꯊꯣꯛꯑꯒ ꯍꯥꯏꯗꯤ ꯃꯐꯝ ꯆꯥꯕ ꯑꯃ ꯌꯦꯡꯉꯒ ꯆꯠꯍꯧ ꯆꯠꯍꯧꯔꯁꯦ ꯍꯟꯗꯛ ꯃꯌꯥꯝ ꯃꯥꯟꯅꯔꯤꯉꯥꯏꯁꯤꯗ ꯂꯥꯟꯁꯨ ꯈꯔ ꯅꯦꯝꯊꯔꯦꯅ
ꯅꯦꯝꯗꯒꯔꯦ
ꯑꯥꯡ ꯃꯃꯥꯡ ꯈꯔ ꯅꯦꯝꯊꯔꯛꯏ ꯃꯇꯝꯁꯤꯗ ꯈꯔ ꯇꯥ ꯉꯝꯄꯣꯠꯇꯦꯕ ꯏꯔꯥꯡ ꯑꯃ ꯍꯧꯔꯛꯑꯦ ꯍꯥꯏꯔꯗꯤ ꯑꯗꯨꯝ ꯏꯔꯥꯡꯃꯨꯛ ꯇꯧꯈꯤꯗꯣꯏꯅꯦꯕ ꯑꯩꯈꯣꯏꯒꯤꯗꯤ
ꯃꯥꯏ ꯃꯥꯥꯏ
ꯇꯧꯈꯤꯕꯗꯣ ꯑꯩꯈꯣꯏ ꯄꯨꯔꯥ ꯃꯑꯣꯨꯡ ꯑꯃꯗꯅꯤ ꯑꯃꯨꯛ ꯍꯤꯡꯗ꯭ꯔꯤ ꯅꯦꯠꯁꯨ ꯐꯪꯉꯣꯏ ꯑꯃꯁꯨ ꯇꯧꯔꯦ ꯄꯨꯔꯥ ꯂꯦꯡꯕ ꯃꯐꯝꯗꯨ ꯄꯨꯔꯥ ꯂꯦꯞꯁꯤꯜꯂꯦꯞ ꯁꯨꯡꯁꯤꯂ ꯂꯩꯈꯤꯗꯣꯏꯅꯦꯕ
ꯃꯅꯤꯄꯨꯔꯗ ꯄꯣꯛꯕ ꯑꯩꯈꯣꯏꯒꯤ ꯑꯁꯣꯏꯕꯅꯤ ꯍꯥꯏꯕꯗꯣ ꯑꯗꯨ ꯇꯥꯏꯅ ꯇꯧꯋ
ꯑꯗꯨ ꯏꯃꯥ ꯀꯩꯅꯣ ꯏꯃꯥ ꯂꯩꯕꯥꯛꯃꯨꯛ ꯅꯨꯡꯁꯤꯕ ꯂꯩꯇꯦ ꯂꯥꯎꯑꯣꯔꯤꯁꯤꯅꯦ ꯅꯨꯡꯁꯤꯕꯨꯖꯂꯥꯏ
ꯃꯥ ꯃꯥꯅꯁꯨ ꯑꯩꯈꯣꯏ ꯄꯣꯛꯄꯤꯔꯅꯤꯅ ꯅꯨꯡꯁꯤꯔꯦ ꯑꯗꯣ ꯍꯧꯖꯤꯛꯇꯤ ꯑꯃ
ꯑꯗꯣꯔꯤꯕ ꯂꯩꯔꯤꯕ ꯁꯤꯆꯨꯋꯦꯁꯟꯁꯤꯅ ꯑꯩꯈꯣꯏꯗ ꯌꯥꯝꯅ ꯀꯩꯅꯣ ꯇꯧꯕ ꯋꯥꯅꯦꯕ ꯁꯤꯆꯨꯋꯦꯁꯟꯁꯤꯒꯤꯗꯤ ꯃꯇꯝ